ꯑꯁꯥꯏꯗ ꯀꯩ ꯑꯝꯔꯝꯕ
ꯅꯣꯏꯕꯧꯅ ꯑꯣꯏꯕꯁꯨ ꯌꯥꯏ ꯉꯁꯥꯏ ꯉꯁ ꯑꯩꯅ ꯑꯩꯒꯤ ꯃꯔ ꯃꯃꯥꯡꯁꯦ ꯑꯗꯨꯃꯥꯏꯅ ꯇꯧꯕ
ꯑꯣ ꯇꯨ ꯀꯤ ꯑꯣꯏꯔꯦ
ꯑꯗꯨꯒꯤꯅꯦ
ꯎꯝ ꯅꯣꯏ ꯅꯣꯏꯗꯤ ꯚ ꯚꯑꯦꯁ ꯇꯧꯗ꯭ꯔꯣ
ꯀꯔꯝꯕꯅꯣ
ꯚꯀꯦꯁꯟ ꯕꯥꯎꯁꯀꯦꯁꯟ ꯕꯥꯎꯁ ꯀꯨ ꯠꯇ꯭ꯔꯣ ꯍꯥꯏꯕꯅꯤꯗ ꯍꯣꯏ
ꯑꯩꯈꯣꯏꯗꯣ ꯑꯩꯈꯣꯏ ꯈꯨꯟꯗꯣ ꯃꯍꯎꯁꯥꯗꯤ ꯖꯨꯅꯨꯗ ꯇꯧꯋꯦꯕꯀꯣ ꯑꯗꯨꯕꯨ ꯗꯤꯁ ꯌꯔꯗꯤ ꯑꯉꯥꯡꯈꯣꯏꯗ ꯇꯧꯗꯦ ꯅꯣꯕꯦꯝꯕꯔꯗ ꯇꯧꯒꯅꯤ ꯍꯥꯏꯅꯤ ꯁꯨꯇꯤ ꯑꯃ ꯂꯩꯅ ꯗꯨꯔꯒꯥ ꯄꯨꯖꯥ ꯍꯥꯏꯕ꯭ꯔꯥ
ꯑꯗꯨꯖꯤ ꯅꯣꯕꯦꯝꯕꯔ ꯑꯣꯏ ꯑꯣꯏꯔꯝ ꯑꯃꯅꯤꯅꯤ ꯅꯨꯡꯁꯤꯗ ꯑꯉꯥꯡ ꯑꯣꯏꯔꯤꯉꯩꯗ
ꯍꯣꯏ
ꯑꯦ ꯁꯔ ꯀꯦꯁꯟ ꯀꯣꯛ ꯅꯤꯡꯉꯕ ꯂꯕꯣ ꯁꯨꯇꯤꯗꯣ ꯌꯥꯝ ꯄꯥꯝꯕꯗꯣ
ꯎꯝ ꯑꯉꯥꯡ ꯅꯠꯇ꯭ꯔꯦ ꯍꯧꯖꯤꯛꯇꯤ ꯍ
ꯍ ꯁꯤꯇꯤ ꯗꯔꯀꯥꯔ ꯂꯩꯇ꯭ꯔꯦꯀꯥꯟꯗꯒꯤ ꯎꯝ ꯑꯉꯥꯡ ꯅꯨꯡꯉꯥꯏ ꯑꯗꯨꯗꯤ ꯑꯁ ꯇꯔꯗꯤꯦꯒꯨꯝꯕꯁꯦ ꯌꯥꯝ ꯅꯨꯡꯉꯥꯏꯕꯅꯦ ꯁꯇꯔꯗꯦꯗꯗꯤ ꯈꯔ ꯉꯟꯅꯁꯨ ꯁꯨꯇꯤ ꯊꯥꯏꯌꯦꯅ ꯍꯥꯞ ꯍꯣꯂꯤꯗꯦ ꯑꯗꯨꯝ ꯄꯤꯌꯦꯅ ꯁꯔꯗꯦꯗꯗꯤ ꯅꯣꯏꯁꯨ ꯑꯗꯨꯃꯥꯏꯅ ꯇꯧꯕ꯭ꯔꯣ
ꯍꯣꯏ
ꯎꯝ
ꯑꯗꯨꯗꯤ ꯍꯥꯔꯠ ꯐꯣꯟꯗꯤ ꯊꯥꯏꯕꯅ ꯑꯃꯨꯛꯀꯣꯏ ꯀꯥꯔꯝꯕꯗꯣ
ꯍꯥꯏꯕꯗꯤ ꯁꯇꯔꯗꯦꯗ ꯍꯥꯏꯕꯅꯦ
ꯁꯔꯗꯤ ꯁꯨꯇ ꯁꯔꯗꯤꯨꯇ
ꯑꯦꯚ꯭ꯔꯤ ꯁꯦꯇꯔꯗꯦ ꯑꯁ ꯌꯥꯝ ꯅꯨꯡꯉꯥꯏꯔꯦꯅ ꯑꯗꯨꯗꯤ
ꯅꯣꯏꯒꯤ ꯍꯥꯐ ꯍꯣꯂꯤꯗꯦꯒꯛ ꯊꯕ
ꯑꯗꯨꯝ ꯆꯤ ꯊꯥꯏ
ꯇꯜꯂꯤꯍꯦ
ꯍ ꯑꯗꯨꯗꯤ ꯌꯥꯝ ꯐꯥꯏꯅ ꯁꯣꯔꯤ ꯑꯦꯕ꯭ꯔꯤ
ꯍꯣꯏ ꯎ ꯀꯊꯂꯤ ꯀꯔꯣꯅ ꯀꯞꯗ
ꯅꯠꯇꯦ ꯌꯦꯒꯠ ꯂꯩꯒ ꯅꯠꯇꯦꯗ
ꯑꯩꯈꯣꯏꯁꯦ ꯑꯩꯈꯣꯏꯒꯤ ꯂꯣꯀꯦꯜꯗꯁꯨ ꯑꯗꯨꯒꯨꯝꯕ ꯑꯣꯏꯅ ꯁꯦꯀꯦꯟ ꯁꯦꯇꯔꯗꯦ ꯈꯛꯇ ꯊꯥꯕꯁꯨ ꯌꯥꯎꯋꯦꯕꯀꯣ ꯑꯩꯈꯣꯏꯒꯤ ꯁ꯭ꯀꯨꯜꯗꯤ ꯍ ꯑꯗꯨ
ꯎꯝ ꯎꯝ ꯑ ꯅꯨꯡꯉꯥꯏꯕꯗꯨ ꯅꯨꯡꯉꯥꯏꯕꯗꯣ ꯁꯝꯃꯔ ꯚꯦꯀꯦꯁꯟꯒꯨꯝꯕ ꯋꯤꯟꯇꯔ ꯚꯦꯀꯦꯁꯟꯒꯨꯝꯕ ꯑꯃ ꯂꯣꯏꯕ ꯃꯇꯝꯗ ꯑꯁ
ꯅꯅꯨꯡꯉꯥꯏꯌꯦ
ꯍꯣꯏꯥꯏꯕꯗ ꯍꯥꯏꯔꯅ
ꯑꯗꯣ ꯑꯉꯥꯡ ꯑꯣꯏꯔꯤꯉꯩꯗ ꯑꯉꯥꯡ ꯑꯣꯏꯔꯤꯉꯩꯗ ꯅꯨꯡꯉꯥꯏꯕꯁꯨ ꯍꯦꯜꯂꯦꯗ
ꯍꯣꯏ ꯅꯨꯡꯉꯥꯏ ꯍꯥꯏꯗꯤ ꯀꯩꯁꯨ ꯈꯪꯗꯦꯅ ꯑꯗꯨꯝ ꯑꯩꯈꯣꯏꯒꯤ ꯕꯥꯏꯞꯁꯤꯗꯣ ꯇꯣꯡꯉꯥꯜꯂꯦꯕ ꯑꯗꯣ ꯌꯦꯅꯨꯡꯉꯅꯦ ꯀꯩꯁꯨ ꯈꯪꯗꯕꯀꯣ ꯑꯗꯣ ꯀꯩꯁꯨ ꯈꯪꯗꯕ ꯈꯪꯁꯨ ꯐꯪꯗꯦꯗꯣ ꯑꯗꯨ ꯃꯇꯝꯗꯣ ꯑꯃꯨꯛ ꯂꯥꯛꯅꯤꯡꯉꯤ ꯑꯦ ꯅꯨꯡꯁꯤꯦ ꯅꯨꯡꯁꯤꯦ
ꯎꯝ
ꯁ꯭ꯋꯤꯝꯃꯤꯡ ꯇꯧꯕ ꯍꯥꯏꯩꯕꯣ ꯅꯪꯒꯤ
ꯑ
ꯁ꯭ꯋꯤꯝꯃꯤꯡ ꯇꯧꯕ ꯍꯥꯏꯕ꯭ꯔꯥ ꯍꯥꯏꯕ
ꯍꯥꯏꯑꯦ
ꯍꯥꯏꯕ꯭ꯔꯣꯅꯦ ꯎꯝꯝ ꯏ ꯅꯣꯏ ꯏꯔꯣꯝꯗ ꯄꯨꯈ꯭ꯔꯤꯒꯨꯝꯕ ꯂꯩꯕꯤꯒꯤꯔꯣ
ꯍꯥ
ꯄꯨꯈ꯭ꯔꯤꯒꯨꯝꯕ ꯌꯥꯝ ꯂꯩꯕꯒꯤꯔꯣ
ꯄꯨꯈ꯭ꯔꯤ ꯍꯍꯣꯏ ꯄꯨꯈ꯭ꯔꯤꯒꯨꯝꯕ ꯌꯥꯝ ꯂꯩ
ꯑꯗꯨꯃꯤꯕꯔ ꯑꯃꯅꯤꯅꯤ
ꯄꯨꯈ꯭ꯔꯤ ꯇꯨꯔꯦꯟꯁꯨ ꯌꯥꯝ ꯂꯩꯌꯦꯕꯀꯣ ꯐꯨꯔꯦꯟ ꯂꯩꯌꯦꯕ ꯑꯗꯨꯒꯤ ꯏꯁꯤꯡ ꯆꯥꯎꯕꯄꯗꯤ
ꯎꯝ ꯍꯣꯏꯔ ꯎꯝ
ꯎꯝ
ꯍꯥꯏꯕꯗꯤ ꯇꯨꯔꯦꯟꯗꯣ ꯏꯁꯤꯡ ꯆꯥꯎꯕ ꯈꯨꯗꯤꯡ ꯑꯩꯈꯣꯏ ꯃꯔꯨꯞꯈꯣꯏ ꯄꯨꯜꯂꯒ ꯏꯁꯤꯡ ꯏꯔꯣꯏꯕ ꯆꯠꯈ꯭ꯔꯅꯤ
ꯑꯝ
ꯅꯨꯡꯉꯥꯏꯌꯦ ꯌꯥꯝꯅ ꯑꯗꯨꯒ ꯏꯁꯤꯡꯁꯨ ꯏꯃꯣꯠ ꯃꯣꯠꯄ ꯑꯗꯨ ꯐꯣꯔ ꯀꯟꯕꯗꯣ ꯑꯗꯨꯗ ꯏꯁꯤꯡꯔꯣꯏꯒꯅꯤ ꯑꯩ ꯅꯣꯡꯃꯃꯗꯤ ꯁꯤꯤꯒꯗꯧꯕꯅꯤ ꯏꯁꯤꯡꯗ
ꯍꯈꯣꯏꯖꯤꯠ ꯆꯤꯡ ꯑꯣꯏꯔꯕꯅꯤꯅꯀꯣ
ꯑꯗꯨꯗ ꯑꯩꯒꯤ ꯃꯔꯨꯞ ꯑꯃꯒꯣ
ꯑꯝ
ꯑꯩꯅ ꯀꯟꯕ ꯆꯪꯕ ꯀꯣꯔꯁ ꯃꯥ ꯇꯥꯔ
ꯎ
ꯗꯕꯤꯗ ꯑꯩꯅ ꯃꯊꯛꯇ ꯄꯣꯛꯕꯗꯣ ꯈꯪꯕ꯭ꯔꯥ ꯅꯣꯏ ꯅꯣꯏꯁ ꯇꯧꯕ꯭ꯔꯥ ꯈꯪꯉꯦ ꯏꯁꯤꯡ ꯏꯔꯣꯏꯕ ꯍꯥꯏꯇꯈꯣꯏꯗꯣ ꯑꯩꯈꯣꯏꯅ ꯄꯔꯒ ꯏꯁꯤꯡ ꯏꯔꯣꯏꯌꯦꯕ ꯑꯗꯨꯝꯀꯣ
ꯑ
ꯑꯗꯨꯗ ꯃꯥꯁꯤꯅ ꯃꯌꯥꯏꯗ ꯌꯥꯝ ꯗꯤꯞ ꯑꯣꯏꯕ ꯑꯃ ꯂꯨꯕ ꯑꯃꯒ ꯀꯣ ꯑꯗꯨꯗ ꯑꯩꯅ ꯃꯥꯄꯣꯔꯒ ꯆꯪꯈ꯭ꯔꯕ ꯑꯗꯨꯗ ꯍꯣꯔꯦꯟꯗꯤ ꯃꯥꯅ ꯉꯥꯏꯍꯥꯛꯇꯪꯗꯤ ꯏꯁꯤꯡꯗꯤ ꯈꯔ ꯂꯨꯞꯄ ꯇꯥꯕꯅꯦꯕ ꯑꯗꯨ ꯃꯥꯗꯤ ꯍꯩꯇꯕꯒꯤ ꯑꯩꯉꯣꯟꯗ ꯅꯝꯈ ꯒ ꯊꯝꯈ꯭ꯔꯕ ꯃꯈꯥꯗ
ꯎꯝ
ꯑꯔꯣ ꯑꯗꯨ ꯅꯅꯨꯡꯗꯤ ꯑꯩ ꯁꯤꯈ꯭ꯔꯅꯤ ꯑꯩ ꯁꯣꯟ ꯑꯟꯀꯠꯁꯤ ꯆꯠꯈ꯭ꯔꯕꯅꯤ ꯈꯪꯕ꯭ꯔꯥ
ꯎꯝ
ꯍꯤ
ꯍ
ꯁꯨꯡ ꯀꯥꯎ ꯀꯥꯎꯔꯔꯣꯏ ꯑꯗꯨꯅꯤ
ꯁꯤꯡꯅꯗꯤ ꯑꯁ ꯍꯥꯏꯗꯤ ꯏꯁꯤꯡ ꯁ꯭ꯋꯤꯃꯤꯡ ꯇꯧꯕꯁꯨ ꯍꯩꯇꯦ
ꯎꯝ
ꯑ ꯑꯩꯈꯣꯏꯔꯣꯝꯗꯗꯤꯀꯣ ꯆꯤꯡ ꯑꯣꯏꯕꯅꯤꯅ ꯑꯈꯣꯏ ꯃꯅꯥꯛꯇ ꯍꯥꯏꯗꯤ ꯄꯨꯈ꯭ꯔꯤꯒꯨꯝꯕ ꯔꯤꯚꯔꯒꯨꯝꯕ ꯂꯩꯗꯦꯕ ꯑꯗꯨꯒꯤ ꯁꯤꯁ ꯁꯅꯥꯕ ꯃꯐꯝꯁꯨ ꯂꯩꯇꯦ ꯑꯗꯨꯒꯤ
ꯏꯁꯤꯡ ꯂꯣꯏꯕꯒꯤ ꯋꯥꯔꯤ ꯁꯥꯕꯤꯈꯤꯕ ꯑꯩꯈꯣꯏꯔꯣꯝꯗ ꯑꯩꯈꯣꯏ ꯑꯩꯈꯣꯏ ꯌꯨꯝꯗ ꯑꯗꯒꯤ ꯇꯨꯔꯦꯟꯁꯤ ꯂꯥꯞꯇꯦꯕꯀꯣ
ꯎꯝ
ꯑꯗꯨꯅ ꯈꯣꯡꯗ ꯈꯔ ꯉꯥꯏꯍꯥꯛ ꯑꯣꯡꯂꯤ ꯐꯥꯏꯚ ꯃꯤꯅꯤꯠꯁꯀꯨꯝꯕ ꯁꯤꯛꯁ ꯃꯤꯅꯤꯠꯁꯀꯨꯝꯕ ꯈꯔ ꯆꯠꯂꯣꯏꯅꯤ ꯌꯧꯈ꯭ꯔꯕꯅꯦꯕ ꯊꯨꯅ ꯊꯣꯜꯂꯗꯤ ꯏꯟ ꯋꯥꯟ ꯊ꯭ꯔꯤ ꯃꯤꯅꯤꯠ ꯐꯣꯔ ꯃꯤꯅꯤꯁꯇꯔꯁꯨ ꯌꯧꯕ ꯌꯥꯏꯑꯕ ꯑꯗꯨꯒꯤ ꯑꯩꯈꯣꯏ ꯑꯩꯈꯣꯏꯗꯤ ꯏꯁꯤꯡ ꯆꯥꯎꯕ ꯁꯤꯒꯨꯝꯕ ꯅꯣꯡ ꯆꯨꯄ ꯃꯇꯝꯁꯦ ꯏꯁꯤꯡ ꯆꯥꯎꯒꯠꯂꯦꯕꯀꯣ
ꯎꯝ
ꯏꯁꯤꯡ ꯆꯥꯎꯈ꯭ꯔꯦ ꯍꯥꯏꯔꯗꯤ ꯑꯗꯨ ꯃꯇꯝꯗꯗꯤ ꯇꯨꯂꯨꯁꯨ ꯏꯁꯤꯡ ꯆꯤꯡꯗꯕ ꯑꯗꯨꯒꯤ ꯇꯨꯔꯦꯟꯗ ꯑꯗꯨꯝ ꯑꯌꯥꯝꯕ ꯌꯨꯝ ꯚꯦꯁ ꯇꯧꯋꯦꯕ ꯏꯔꯨꯕꯁꯨ ꯏꯁꯤꯡ ꯄꯥꯏꯕꯁꯨ
ꯎꯝ
ꯏꯁꯤꯡ ꯆꯥꯎꯕꯩ ꯏꯁꯤꯡ ꯂꯣꯏꯕ ꯆꯠꯁꯦ ꯍꯥꯏꯔꯒꯅꯤ ꯑꯗꯨꯒ ꯏꯁꯤꯡꯁꯦ ꯄ ꯁꯪꯒꯣꯝꯒꯤ ꯃꯆꯨꯒꯨꯝꯅ ꯇꯧꯒꯅꯦꯕ ꯑꯗꯨꯒ ꯄꯥꯔꯇꯤ ꯈꯔꯁꯤ ꯄ ꯑꯩꯒꯤ ꯅꯨꯄꯥ ꯃꯇꯝ ꯑꯣꯏꯔꯗꯤ ꯁꯤꯡꯖꯨꯠ ꯄ ꯑꯩꯒꯅꯤ ꯂꯩꯈꯣꯝ ꯉꯍꯥꯛ ꯁꯥꯟꯅꯒꯅꯤ ꯑꯉꯥꯡꯁꯨ ꯑꯣꯏꯔꯤ ꯑꯗꯨꯀꯥꯟꯗꯗꯤ ꯑꯗꯨꯒ ꯏꯁꯤꯡꯁꯦ ꯇꯞ ꯇꯞ ꯁꯥꯟꯅꯔꯒ ꯃꯃꯤꯠꯁꯦ ꯏꯉꯥꯡꯉꯥꯡ ꯆꯤꯟ ꯏꯃꯨ ꯃꯨꯕꯅꯦꯕ ꯑꯩꯈꯣꯏꯗꯣ ꯍꯜꯂꯛꯄꯗꯗꯤ ꯋꯥꯊꯤ ꯆꯥꯒꯅꯤ ꯃꯈꯣꯏꯒꯤ ꯁꯥꯄꯣꯜ ꯑꯣꯔ ꯁꯝꯖꯦꯠꯁꯦ ꯑꯗꯨꯝ ꯃꯥꯡꯍꯜꯂꯒ ꯂꯥꯛꯀꯅꯤꯕ ꯏꯁꯤꯡꯅ ꯇꯥꯎꯕꯏ
ꯍꯥꯥ
ꯏꯁꯤꯡꯅ ꯄꯨꯕ ꯁꯥꯄꯣꯟꯒꯨꯝꯕ ꯑꯗꯨꯒ ꯀꯣꯝꯒꯨꯝꯕꯁꯦ ꯅꯪꯒꯤꯔꯥ
ꯍꯣꯏ ꯑꯩꯒꯤꯅꯤ
ꯑꯗꯨꯒ
ꯂꯩꯁꯥꯕꯤꯔꯥ ꯀꯔꯤꯔꯀꯣ
ꯅꯠꯇꯦ ꯏꯃꯥꯟꯅꯕ ꯥꯃꯈꯥꯗ ꯂꯩꯌꯦ ꯑꯁ ꯀꯣꯜ ꯇꯧꯔꯛ ꯑꯦ ꯍꯣꯏ ꯌꯥꯔꯅꯤ ꯂꯣꯏꯔꯒ ꯍꯣꯔꯦꯟꯅ ꯅꯪꯗꯤ ꯀꯨꯝꯃꯨꯅꯦꯍꯦ
ꯎꯝ
ꯂꯣꯏꯒꯗꯧꯔꯦ
ꯎꯝ ꯅꯪꯗꯤ ꯄꯨꯡ ꯀꯌꯥ ꯀꯌꯥꯗ ꯆꯥꯛ ꯆꯥꯕ ꯅꯣꯏ ꯏꯚꯅꯤꯡꯗ
ꯏꯚꯅꯤꯡ ꯆꯦꯛ ꯆꯦꯛ ꯀꯌꯥ ꯇꯧꯔꯕ ꯕ꯭ꯔ ꯁꯕꯦꯟꯅꯤꯀꯣ
ꯎꯝ
ꯁꯋꯦꯟ ꯑꯦ ꯁꯋꯦꯟ ꯍꯨꯖꯤꯛ ꯁꯋꯦꯟ ꯇꯥꯒ꯭ꯔꯕ꯭ꯔꯣꯅꯦ
ꯁꯚꯦꯟ ꯇꯥꯈ꯭ꯔꯦꯕ ꯁꯚꯦꯟ ꯑꯦꯛꯖꯦꯛ
ꯁꯚꯦꯟ ꯊꯥꯔꯇꯤ ꯑꯦꯠꯀꯨꯝꯕ ꯑꯗꯨꯝ ꯆꯥꯥꯏ
ꯑꯣ ꯑꯩꯈꯣꯏꯗꯤ ꯅꯥꯏꯟ ꯅꯥꯏꯟ ꯊꯥꯔꯇꯤ ꯑꯗꯨꯋꯥꯏꯗ ꯑꯗꯨꯝ ꯆꯥꯏꯌꯦ ꯆꯥꯅꯤꯡ ꯑꯁ ꯆꯥꯛ ꯊꯣꯡꯕꯁꯤꯅ ꯇꯟꯕꯁꯤꯅ ꯈꯪꯗꯦ ꯑꯦꯕ꯭ꯔꯤꯗꯦ ꯊꯣꯡꯕꯅꯤꯅ ꯅꯨꯡꯇꯤꯒꯤ ꯊꯣꯡ ꯅꯪꯅ ꯑꯁ ꯇꯜꯂꯦ
ꯇꯜꯂꯦ ꯑꯗꯨꯅꯦ
ꯎꯝ
ꯅꯣꯏꯗꯤ ꯅꯔꯨꯞꯈꯣꯏꯒ ꯄꯨꯜꯂꯒ ꯑꯗꯨꯝ ꯆꯥꯃꯤꯟꯅꯗ꯭ꯔꯣ ꯍꯦꯛ ꯍꯦꯛ
ꯆꯥꯃꯤꯟꯅꯩꯗ ꯑꯗꯨꯅ ꯇꯣꯏꯅ ꯆꯥꯌꯦ
ꯎꯝ
ꯍꯨꯖꯤꯛꯁꯨ ꯏꯃꯥꯟꯅꯕ ꯈꯣꯏꯗꯅꯤꯅ ꯑꯩ ꯌꯨꯝ ꯆꯠꯇ꯭ꯔꯤ ꯑꯗꯨꯏ ꯉꯍꯥꯛ ꯂꯩꯔꯒ ꯆꯠꯂꯅꯤ
ꯑꯗꯨꯒꯤ ꯀꯣꯜ ꯇꯧꯔꯛꯄ ꯃꯥꯜꯂꯦ
ꯍꯣꯏ ꯃꯈꯥꯗ ꯂꯩꯌꯦ
ꯑꯥ
ꯉꯟꯅ ꯇꯨꯝꯅꯤꯡꯉꯦꯕ ꯕꯣꯜ ꯌꯦꯡꯕꯅꯤꯅ ꯑꯗꯨꯅꯦ ꯇꯣꯏꯅ ꯑꯗꯨꯝ ꯄꯨꯟꯅ ꯆꯥꯏꯌꯦꯗ ꯑꯗꯨꯝ ꯇꯣꯏꯅꯀꯣ
ꯍꯣꯏ ꯏꯕꯟꯅꯤꯒꯤꯗꯨꯗꯤ ꯅꯪ ꯑꯥ ꯍꯧꯖꯤꯛ ꯆꯠꯈꯟꯉꯕꯀꯣ ꯑꯦꯛꯖꯥꯝꯄꯜ ꯑꯩꯅ ꯍꯣꯔꯦꯟ ꯀꯩꯗꯧꯉꯩꯗ ꯀꯣꯜ ꯇꯧꯔꯛꯄ ꯌꯥꯒꯦꯔꯣ
ꯑꯗꯨꯝ ꯌꯥꯅꯤꯗꯣ ꯑꯗꯨꯝ
ꯍꯣꯏ ꯅꯔꯨꯛ ꯐꯨꯏ ꯂꯩꯔꯗꯤ ꯅꯪ ꯇꯟꯒꯅꯤꯅ
ꯅꯠꯇꯦꯔꯨ ꯀꯣꯏ ꯂꯩꯕꯒꯤ ꯍꯧꯖꯤꯛ ꯑꯩꯈꯣꯏ ꯏꯔꯨꯄꯣꯏꯒꯤ ꯌꯨꯝꯗꯅꯦꯕ ꯑꯩ ꯌꯨꯝ ꯆꯠꯂꯅꯦꯕ ꯉꯥꯏꯍꯥꯛ ꯂꯩꯔꯛꯏꯁꯦ
ꯎꯝ ꯑꯣꯟꯅ ꯇꯔꯨꯛꯈꯨꯏꯗ ꯂꯩꯕ꯭ꯔꯥ
ꯍꯣꯏ
ꯑ
ꯉꯔꯥꯡꯗꯒꯤ ꯂꯥꯛꯑꯒ ꯇꯨꯝꯕꯀꯣ ꯑꯗꯨꯗ ꯌꯨꯝ ꯆꯠꯅꯤ ꯎꯝ
ꯃꯅꯤꯔꯥ ꯄꯁꯇꯥ
ꯎꯝ ꯎꯝ
ꯑꯗꯨꯗꯤ ꯑꯃꯨꯛ ꯀꯣꯜ ꯇꯧꯔꯛꯀꯦꯀꯣ ꯑꯩ ꯀꯃ ꯇꯧꯒꯦ ꯍꯣꯏ
ꯅꯪꯒꯤ ꯁꯣ ꯀꯣꯜ ꯂꯥꯛꯇ꯭ꯔꯣ ꯑ ꯋꯥ